ꯎꯝ
ꯀꯔꯤ ꯇꯧꯔꯤꯅꯣ
ꯁꯨꯝ ꯐꯝꯃꯤꯅꯤꯗ
ꯇꯨꯝꯃꯕꯣ
ꯑꯩꯁ ꯑꯩꯈꯣꯏꯒꯤꯗꯤ ꯋꯥꯠꯂꯤꯌꯦ ꯇꯨꯝꯅꯤꯡꯉꯥꯏ ꯍꯧꯖꯤꯛꯇꯪ ꯆꯥꯛ ꯆꯥꯕ ꯂꯣꯏꯗ ꯉꯥꯏꯔꯤ
ꯅꯈꯣꯟꯗꯣ ꯇꯨꯝꯊꯥꯕ ꯃꯥꯜꯂꯕ
ꯇꯨꯝꯗ꯭ꯔꯤꯗ ꯇꯨꯝꯕ ꯃꯇꯝ ꯌꯥꯝ ꯋꯥꯠꯂꯤ ꯑꯩꯈꯣꯏꯗꯤ ꯕꯣꯜꯒꯁꯦ ꯕꯣꯜ ꯂꯩꯕꯅꯦ ꯄꯨꯡ ꯏꯂꯚꯦꯟ ꯊꯥꯔꯇꯤꯗ
ꯕꯣꯜ ꯌꯦꯡꯕꯔꯣ ꯅꯣꯏꯗꯤ
ꯌꯦꯡꯉꯦ ꯑꯩꯈꯣꯏꯗꯤ ꯔꯤꯒꯨꯂꯔꯗ ꯌꯦꯡꯉꯦ ꯆꯦꯆꯦꯈꯣꯏ ꯌꯦꯡꯗꯔꯣ
ꯆꯦꯆꯦꯁꯦ ꯕꯣꯜ ꯀꯌꯥ ꯄꯥꯝꯗꯕ ꯀꯣ
ꯑꯣ
ꯑꯗꯨꯒꯤ ꯌꯦꯡꯗꯔꯤꯅꯦ ꯕꯣꯜꯒꯤ ꯃꯤ ꯑꯣꯏꯔꯝꯗ꯭ꯔꯦ ꯆꯦꯆꯦꯁꯦ
ꯕꯣꯜ ꯄꯥꯝꯗ꯭ꯔꯁꯨ ꯃꯤꯕꯨꯗꯤ ꯄꯥꯝꯂꯝꯕ ꯌꯥꯎꯒꯅꯤꯗꯅ
ꯄꯥꯝꯕꯁꯨ ꯌꯥꯎꯗꯦꯗ
ꯃꯦꯁꯤ ꯑꯣꯔ ꯔꯣꯅꯥꯜꯗꯣ ꯑꯣꯔ ꯅꯦꯃꯥꯔ ꯑꯣꯔ
ꯑ ꯑꯗꯨꯒꯨꯝꯕꯗꯣ ꯑꯩꯉꯣꯟꯗ ꯆꯪꯗꯦꯗ
ꯆꯪꯂꯝꯗꯧꯕꯨ ꯃꯥꯟꯗꯦꯅꯦ ꯈꯣꯜꯖꯦꯜꯁꯦ
ꯎꯝ
ꯈꯣꯜꯖꯦꯜꯁꯤꯗ ꯏꯂꯥꯏ ꯂꯥꯏꯅ ꯈꯪꯕ꯭ꯔꯣꯕ ꯅꯣꯏꯁꯦ
ꯑ ꯈꯪꯉꯤ ꯑꯩꯗꯤ ꯑꯗꯨꯝ ꯈꯪꯒꯜꯂꯦ ꯃꯤꯒꯤ ꯈꯣꯟꯖꯦꯜꯗ
ꯑꯣꯟꯊꯣꯛꯅ ꯈꯪꯒꯟꯕ ꯃꯤ ꯑꯣꯏꯔꯝꯃꯦ ꯑꯩꯗꯤ ꯍꯥꯟꯅ ꯈꯪꯉꯨꯗ꯭ꯔꯦꯅꯦꯍꯦ
ꯎꯝ ꯆꯦꯆꯦꯈꯣꯏꯗꯤ ꯇꯨꯝꯃꯕꯣ
ꯆꯦꯆꯦꯁꯦ ꯂꯥꯏꯔꯤꯛ ꯄꯥꯔꯤꯌꯦ
ꯑꯦꯁ ꯃꯔꯝ ꯃꯣꯛꯑꯦꯍꯦ ꯑꯦꯛꯖꯥꯝꯒ ꯊꯥꯒꯦ ꯑꯦꯛꯖꯥꯝꯒ ꯊꯥꯒꯤꯒꯦ ꯈꯜꯂꯤꯔꯣ
ꯅꯠꯇꯦꯗ ꯁꯨꯝ ꯍꯩꯩꯅꯕꯤꯗꯣ ꯑꯉꯥꯡ ꯑꯣꯏꯔꯤꯉꯩꯗ ꯇꯧꯔꯛꯄꯒꯤ
ꯎꯝ ꯐꯩꯌꯦ ꯍꯧꯖꯤꯛꯐꯥꯎ ꯍꯦꯕꯤꯠ ꯑꯗꯨꯝ ꯂꯩꯔꯤꯗꯦ ꯌꯥꯝ ꯐꯩꯅꯦ
ꯎꯝ ꯂꯥꯏꯔꯤꯛꯁꯦ ꯎꯕ ꯌꯥꯗꯕ ꯃꯤꯠꯁꯦ ꯂꯥꯏꯔꯤꯛ ꯎꯕ ꯌꯥꯗꯕ
ꯑ ꯄꯥꯅꯤꯡꯗ꯭ꯔꯁꯨ ꯋꯥꯈꯜ ꯋꯥꯈꯜꯗ
ꯍꯣꯏ ꯊꯃꯣꯏꯗ ꯍꯥꯏꯁꯤꯔꯥ ꯂꯥꯏꯔꯤꯛꯇꯣ ꯐꯥꯛꯇꯣꯛꯑꯒ ꯌꯦꯡꯅꯤꯡꯕꯗꯤ ꯍꯩꯅꯩꯅꯅꯥꯕꯤꯗ ꯂꯩꯈ꯭ꯔꯕ
ꯑꯩꯗꯤ ꯂꯥꯏꯔꯤꯛꯀ ꯄꯥꯏꯗꯔꯦꯗ ꯍꯥꯏꯗꯤ ꯋꯥꯈꯜꯗ ꯑꯣꯏꯅ ꯄꯥꯔꯦ ꯑꯩꯗꯤ ꯑꯩꯗꯤ ꯋꯥꯈꯜꯗ
ꯕꯦꯛ ꯌꯥꯂꯒ ꯆꯠꯄꯐꯥꯎꯕ ꯌꯥꯗꯅꯦ ꯕꯦꯛ ꯍꯥꯡꯗꯣꯛꯑꯒ ꯌꯦꯡꯅꯤꯡꯕꯗꯣ
ꯅꯣꯏꯗꯤ ꯇꯧꯔꯛꯇ꯭ꯔꯣꯅꯦ ꯁꯨꯃꯥꯏꯅ
ꯑꯩꯈꯣꯏꯗꯤ ꯇꯧꯔꯛꯇꯦꯗ ꯑꯗꯨꯒꯨꯝꯕ ꯂꯥꯏꯔꯤꯛꯇꯤ ꯂꯥꯏꯔꯤꯛꯇ ꯈꯔ ꯋꯥꯠꯂꯦ ꯑꯩꯈꯣꯏꯗꯤ
ꯑꯥ ꯃꯤ ꯍꯥꯏꯕꯁꯤꯗꯤ ꯇꯣꯉꯥꯟ ꯇꯣꯉꯥꯟ ꯒꯦꯗꯕꯅꯤ
ꯑ ꯃꯥꯒꯤ ꯃꯥꯒꯤ ꯇꯦꯂꯦꯟ ꯇꯣꯉꯥꯟꯕꯅꯤꯅ
ꯎꯝ ꯆꯦꯆꯦꯗꯤ ꯂꯩꯥꯏꯔꯤꯛ ꯎ ꯌꯥꯗ꯭ꯔꯦꯍꯦ ꯑꯇꯩ ꯑꯩꯗꯤ ꯂꯥꯏꯅꯦ
ꯑꯩꯈꯣꯏꯗꯤ ꯂꯥꯏꯔꯤꯛꯇ ꯑꯣꯏꯔꯝꯗ꯭ꯔꯦ
ꯃꯤꯗꯤ ꯑꯆꯥ ꯄꯣꯠꯀꯨꯝ ꯀꯔꯤ ꯀꯔꯤꯅꯣ ꯎꯔꯗꯤ ꯆꯥꯅꯤꯡꯕ ꯐꯥꯎꯕ ꯑꯗꯨꯃꯥꯏꯅ ꯑꯣ ꯑꯩꯉꯣꯟꯗꯁꯨ ꯂꯥꯏꯔꯤꯛ ꯎꯔꯗꯤ ꯄꯥꯅꯤꯡꯕ ꯌꯦꯡꯅꯤꯡꯕ ꯄꯣꯛꯄꯗꯣ
ꯑꯁ ꯑꯁ ꯑꯗꯨꯗ ꯑꯗꯨꯗꯤ ꯑꯩꯉꯣꯟꯗ ꯌꯥꯎꯔꯝꯗ꯭ꯔꯦ ꯑꯩꯉꯣꯟꯗ ꯌꯥꯎꯕ ꯍꯥꯏꯁ ꯁꯤ ꯃꯤꯒꯤ ꯈꯣꯟꯖꯦꯜꯗꯣ ꯂꯥꯏ ꯂꯥꯏꯅ ꯈꯪꯗꯣꯛꯄꯗꯣ
ꯑꯥ ꯑꯥ
ꯑꯗꯨ ꯑꯣꯏꯅ ꯌꯥꯎꯔꯝꯃꯤ
ꯎꯝ
ꯑꯩꯁꯨ ꯈꯜ ꯑꯩꯁꯨ ꯈꯜꯂꯤꯅꯦꯕ ꯑꯩꯁꯨ ꯈꯜꯂꯤꯅꯦꯕ ꯆꯨꯆꯦ ꯈꯣꯟꯖꯦꯜ ꯁꯦ ꯂꯥꯢꯔꯤꯛ ꯌꯥꯝ ꯐꯥꯅꯤꯡꯕ ꯌꯥꯝ ꯃꯥ
ꯑꯗꯨꯅꯦ ꯅꯪꯒ ꯈꯪꯍꯟꯕꯁꯤꯅ ꯑꯩꯗꯤ ꯅꯪ ꯀꯤꯕꯨ ꯀꯤꯁꯤꯜꯂꯛꯏꯗ
ꯍꯥꯏꯐꯥꯎ ꯍꯥꯏꯗꯔꯤ ꯑꯃꯈꯛꯇ ꯍꯥꯏꯔꯤ
ꯖꯥꯠ ꯖꯥꯠꯀ ꯍꯥꯏꯔꯛꯀꯗꯕ ꯃꯥꯜꯂꯦ
ꯖꯥꯠ ꯖꯥꯠ ꯍꯥꯏꯅꯤꯡꯉꯥꯏ ꯂꯩꯇꯦꯗ ꯁꯨꯝ ꯑꯩꯗꯤ ꯖꯥꯠ ꯖꯥꯠ ꯍꯥꯏꯅꯤꯡꯉꯥꯏ ꯂꯩꯇꯦ ꯑꯆꯝ ꯑꯆꯨꯝꯝꯕꯗ ꯁꯨꯝ ꯀꯩ ꯍꯥꯏꯁꯤꯔ ꯈꯪꯕꯗꯣ ꯑꯗꯨ ꯑꯗꯨ ꯈꯇ ꯍꯥꯏꯕꯅꯤꯅ ꯑꯩꯗꯤ ꯆꯤꯆꯦꯕꯨ ꯆꯥꯛ ꯍꯤꯟꯖꯥꯡꯒꯗꯤ ꯆꯥꯊꯣꯛꯑꯕꯣ
ꯀꯩ ꯍꯥꯏꯕ
ꯆꯥꯛ ꯍꯤꯟꯖꯥꯡꯒꯗꯤ ꯆꯥꯊꯣꯛꯑꯕꯣ
ꯑꯁ ꯍꯧꯖꯤꯛꯅ ꯊꯣꯡꯒꯦ ꯇꯧꯔꯤꯌꯦ
ꯉꯜꯂꯤꯅꯦ
ꯉꯜꯂꯤꯌꯦ ꯍꯣꯏ ꯉꯜꯂꯤꯌꯦꯗ
ꯀꯩ ꯃꯊꯦꯜ ꯑꯣꯏꯅ ꯊꯣꯡꯉꯒꯦ
ꯊꯣꯡꯗꯥꯗꯅ ꯊꯥꯔꯤꯒꯦ
ꯆꯥꯛ ꯊꯣꯡꯅꯤꯡꯉꯥꯏ ꯂꯩꯇꯦ ꯍꯥꯏꯕ
ꯍꯤꯟꯖꯥꯡ ꯍꯦꯟꯖꯥꯡ
ꯏꯟꯖꯥꯡ
ꯑꯧ
ꯄꯩꯁꯥꯕꯨ ꯂꯩꯔꯗꯤ ꯂꯣꯏ ꯂꯩꯔꯕꯅꯤꯅꯦ
ꯑꯗꯨꯕꯨ ꯂꯩꯇꯕꯁꯨ ꯅꯆꯦꯁꯦ ꯋꯥꯔꯦꯅꯦ
ꯑ ꯋꯥꯒꯅꯨ ꯋꯥꯒꯅꯨ ꯏꯁꯣꯔꯅ ꯑꯐꯐꯕ ꯄꯤꯔꯛꯀꯅꯤꯗ
ꯏꯁꯣꯔ ꯏꯁꯣꯔꯅ ꯄꯤꯔꯛ ꯄ ꯉꯥꯏꯔꯤꯉꯩꯗ ꯆꯔꯥ ꯍꯦꯜꯂꯒ ꯍꯥꯟꯅ ꯁꯤꯗꯧ ꯃꯥꯥꯜꯂꯕ
ꯏꯁꯣꯔꯅ ꯄꯤꯔꯛꯄ ꯍꯥꯏꯕꯁꯤ ꯉꯥꯏꯅꯤꯉꯥꯏ ꯅꯠꯇꯦꯅꯦ ꯆꯦꯆꯦꯒꯤ ꯋꯥꯈꯜꯗꯣ ꯌꯥꯝ ꯂꯥꯜꯂꯦ
ꯁꯨꯒꯗꯕ꯭ꯔꯣ
ꯑꯥ ꯄꯤꯔꯛꯄ ꯍꯥꯏꯕꯁꯦ ꯁꯨꯕ ꯀꯥꯟꯗ ꯑꯥ ꯈꯨꯗꯣꯡ ꯆꯥ ꯆꯥ ꯆꯥ ꯆꯥꯅ ꯄꯤꯔꯛꯄꯗꯣ ꯑꯗꯨ ꯍꯥꯥ ꯑꯗꯨꯅꯤꯅꯦ ꯑꯥ ꯏꯁꯣꯔꯅ ꯄꯤꯔꯛꯄ ꯍꯥꯏꯕꯁꯦ ꯀꯥꯏꯗꯒꯤ ꯏꯁꯣꯔꯅ ꯄꯤꯔꯛꯄ ꯉꯥꯏꯔꯗꯨꯗꯤ ꯑꯗꯨꯃꯥꯏ ꯉꯥꯏꯔꯗꯤ ꯃꯤ ꯑꯣꯏꯔꯔꯣꯏ
ꯑꯩꯗꯤ ꯉꯥꯏꯗꯣꯏꯅꯦꯅ ꯅꯍꯥꯟꯗꯒꯤ ꯉꯥꯏꯔꯤꯅꯦ
ꯑꯥ ꯉꯁꯤ ꯉꯁꯤꯗꯒꯤ ꯉꯥꯏꯔꯨꯔ ꯅꯅꯨ
ꯉꯥꯏꯔꯔꯣꯏ ꯏꯅꯥꯎ ꯍꯥꯟꯅꯥ ꯍꯥꯏꯔꯃꯗꯤ ꯑꯩ ꯉꯁꯥꯏꯗꯒꯤ ꯍꯤꯟꯖꯥꯡ ꯊꯣꯡꯉꯒ ꯂꯩꯔꯝꯃꯗꯣꯏꯅꯤꯅꯦ ꯑꯩꯗꯤ ꯉꯥꯏꯗꯣꯏ ꯑꯣꯏꯔꯔꯕꯝꯅꯤꯅ ꯉꯥꯏꯔꯦ
ꯉꯁꯤꯗꯒꯤ ꯉꯁꯤꯗꯒꯤ ꯉꯥꯏꯔꯨꯔꯅꯨ
ꯑꯥ
ꯉꯁꯤꯗꯒꯤ ꯁꯨꯔꯣ ꯊꯕꯛ ꯁꯨꯔꯣ ꯊꯕꯛ ꯁꯨꯕ ꯀꯥꯟꯗ ꯈꯨꯗꯥꯡ ꯈꯨꯗꯣꯡ ꯆ ꯆꯥꯅ ꯄꯤꯔꯛꯄꯗꯣ ꯑꯗꯨꯅꯤꯅꯦ ꯏꯁꯣꯔꯅ ꯄꯤꯔꯛꯄ ꯍꯥꯏꯕꯗꯣ
ꯑꯩ ꯉꯁꯤꯗꯤ ꯃꯤꯦꯀꯞ ꯊꯣꯛꯂꯛꯏ
ꯊꯣꯛꯑꯣ ꯊꯣꯛꯑꯣ ꯉꯁꯤꯗꯒꯤ ꯉꯁꯤꯗꯒꯤ ꯃꯦꯀꯞ ꯊꯣꯛꯑꯣ ꯍꯥꯎ ꯑ
ꯆꯦꯆꯦ ꯉꯆꯦꯛ ꯉꯍꯥꯟꯗꯒꯤ ꯊꯕꯛ ꯁꯨꯗꯕꯤꯗ ꯉꯥꯏ ꯉꯥꯏꯔꯒ ꯂꯩꯕꯖꯥꯠꯅꯤꯅꯦ
ꯎꯝ ꯑꯩꯗꯤ ꯈꯪꯗꯦꯅꯦ ꯀꯅꯥ ꯀꯅꯥꯝꯇꯁꯨ ꯁꯨꯃꯥꯏ ꯇꯧꯕꯅꯦꯖꯨ ꯍꯥꯏꯕꯤꯕ ꯅꯠꯇꯦ
ꯑꯗꯨ ꯌꯥꯗ꯭ꯔꯦ ꯉꯁꯤꯗꯒꯤ ꯃꯤꯀꯥꯞꯊꯣꯛ ꯑꯣ ꯉꯁꯤꯗꯒꯤ ꯍꯧꯖꯤꯛꯅꯁꯨ ꯊꯕꯛ ꯁꯨꯕ ꯆꯠꯂꯣ ꯅꯪꯅꯕꯨ ꯃꯔꯝ ꯃꯣꯛ ꯑꯗꯤ ꯍꯧꯖꯤꯛꯅꯁꯨ ꯊꯕꯛ ꯁꯨꯕ ꯆꯠꯅꯤꯡꯒꯅꯤ
ꯑꯩ ꯇꯨꯝꯕꯗꯒꯤ ꯍꯧꯒꯠꯂꯦ ꯇꯨꯝꯂꯝꯕ ꯑꯦꯒꯤ ꯍꯧꯒꯠꯈꯔ꯭ꯦ
ꯍꯦ ꯇꯨꯝꯗꯨꯅ ꯂꯩꯔꯤꯕ ꯒꯥꯏ ꯏꯁꯩꯒꯁꯦ ꯌꯥꯝ ꯂꯩꯕꯅꯤꯅꯦ
ꯍꯣꯏꯅꯦ ꯑꯩꯁꯨ ꯇꯥꯈ꯭ꯔꯦꯅ ꯑꯗꯨ ꯏꯁꯩꯗ ꯌꯥꯝꯅ ꯄꯤꯕ ꯏꯁꯩꯅꯦ ꯏꯁꯩꯗꯣ
ꯎꯝ
ꯍꯦꯛ ꯇꯥꯕꯗ ꯊꯃꯣꯏꯗꯁꯦ ꯄꯤꯡ ꯂꯥꯎꯕꯅꯤꯍ
ꯌꯥꯔ ꯇꯧꯔꯝꯕ ꯌꯥꯏ ꯅꯣꯏꯗꯗꯤ ꯑꯩꯈꯣꯏꯗꯗꯤ ꯇꯧꯗꯦꯉꯣ ꯑꯩꯈꯣꯏꯗꯤ ꯅꯨꯡꯇꯤꯒꯤ ꯇꯥꯕꯅꯤꯅ ꯑꯁ ꯀꯟꯗꯦꯗ ꯀꯌꯥ ꯀꯟꯗꯦ
ꯑꯩꯈꯣꯏꯅ ꯊꯃꯣꯏ ꯈꯔ ꯅꯨꯄꯤ ꯑꯣꯏꯕꯒꯤ ꯈꯔ ꯊꯣꯠꯄ ꯍꯥꯏ ꯇꯥꯔꯦ
ꯀꯩ ꯀꯩ ꯊꯕꯛ ꯍꯣꯠꯅꯔꯤ ꯆꯦꯆꯦꯁꯦ
ꯏꯆꯦꯁꯤ ꯅꯣꯡꯃ ꯅꯣꯡꯃꯒꯤ ꯑꯐꯪ ꯑꯐꯪꯕ ꯁꯨꯔꯒ ꯑꯗꯨꯝ ꯂꯩꯔꯤꯌꯦ
ꯍꯥꯔꯠ ꯋꯥꯔꯀꯤꯡ ꯍꯥꯏꯇꯥꯔꯦꯅꯦ ꯑꯗꯨꯗꯤ
ꯎꯝ
ꯅꯣꯡꯃ ꯃꯇꯥꯡ ꯃꯇꯝ ꯆꯥꯕ ꯀꯥꯟꯗ ꯕꯤꯂꯦꯗꯔ ꯑꯣꯏꯔꯛꯄꯁꯨ ꯌꯥꯏ ꯀꯅꯥꯅ ꯈꯪꯅꯤ ꯁ ꯁꯣ ꯑ ꯄꯨꯟꯁꯤꯁꯦ ꯈꯨꯕꯥꯛ ꯈꯨꯟ ꯑꯃꯅꯤꯅꯤ ꯃꯤꯑꯣꯏꯒꯤ ꯄꯨꯈ ꯏꯁꯩꯒꯥ ꯂꯩꯗ
ꯍꯅꯦ
ꯅꯪ ꯅꯪꯁꯨ ꯏꯁꯥꯏ ꯁꯥꯇ꯭ꯔꯣꯗꯥ
ꯆꯤꯆꯦꯒꯤ ꯈꯣꯟꯖꯦꯜꯁꯦ ꯏꯁꯩꯕꯨ ꯁꯛꯑꯗꯤ ꯑ ꯇꯥꯛꯋ ꯌꯥꯝ ꯅꯨꯡꯉꯥꯏꯅꯤꯅꯦ
ꯑꯗꯨ ꯃꯤ ꯅꯨꯡꯉꯥꯏꯒꯅꯤ ꯍꯥꯏꯒꯅꯤꯅ ꯑꯩ ꯑꯗꯨ ꯍꯥꯏꯍꯟꯅꯤꯡꯗꯕꯒꯤ
ꯍꯥꯏꯗꯤ ꯑꯗꯨ ꯑꯗꯨ ꯑꯗꯨ ꯑꯗꯨ ꯇꯥꯔꯁꯨ ꯃꯥꯒꯤ ꯇꯦꯂꯦꯟ ꯇꯦꯂꯦꯟ ꯇꯣꯉꯥꯂꯦꯗꯅ
ꯍꯅꯦ
ꯆꯤꯆꯦꯒꯤꯗꯤ ꯏꯁꯩ ꯁꯛꯄ ꯑꯣꯏꯔꯝꯗ꯭ꯔꯕ ꯃꯥꯜꯂꯦꯍꯦ
ꯁꯤꯁꯤꯦ ꯏꯁꯩ ꯀꯔꯤ ꯍꯥꯏꯁꯤꯔ ꯏꯆꯦꯗ ꯏꯁꯩꯒꯤ ꯄꯤꯔꯝꯗ꯭ꯔꯦꯅꯦ
ꯀꯥꯏꯗꯦ ꯀꯥꯏꯗꯦ ꯆꯦꯆꯦꯗ ꯄꯤꯔꯝꯃꯤꯁꯦ ꯅꯣꯡꯃꯒꯤ ꯁꯨꯔꯒ ꯆꯥꯕꯗꯣ
ꯌꯥꯝ ꯆꯨꯅ ꯍꯥꯏꯗꯣꯔꯛꯑꯦ
ꯑꯥ ꯑꯗꯨꯁꯨ ꯐꯩꯌꯦꯗ
ꯑꯗꯨꯅ ꯐꯔꯦꯅ ꯂꯩꯔꯤꯅꯦ ꯍꯣꯏ ꯑꯩꯁꯨ
ꯃꯤ ꯈꯔꯗꯤ ꯁꯨꯕꯁꯨ ꯇꯜꯂꯤ
ꯑꯗꯨꯗꯟꯅꯅꯦ
ꯆꯥꯡꯅ ꯌꯥꯝ ꯌꯥꯝ ꯆꯥꯔꯤꯕ
ꯍꯣꯏꯅꯦ ꯍꯅꯦ
ꯑꯗꯨ ꯑꯗꯨꯗꯤ ꯌꯥꯗ꯭ꯔꯦꯍꯦ
ꯑꯗꯨꯗꯤ ꯌꯥꯗ꯭ꯔꯦ ꯑꯗꯨꯗꯤ ꯃꯤ ꯃꯅ ꯆ ꯂ ꯍ ꯍꯥꯏꯒꯦꯗꯕ ꯅꯠꯇ꯭ꯔꯦ
ꯑꯗꯨꯗꯤ ꯁꯤꯔꯁꯨ ꯌꯥꯔꯦ ꯁꯥ ꯃꯔꯛꯇ ꯂꯩꯒꯗꯕꯀꯣ
ꯎꯝ
ꯑꯗꯨ ꯀꯔꯤ ꯏꯁꯥꯗ ꯂꯩꯍꯜꯂꯗꯤ ꯄꯛꯀꯅꯤ
ꯃꯣꯏꯁꯦ ꯌꯦꯣꯡ ꯃꯔꯛꯇ ꯁꯕ ꯍꯥꯞꯄꯗꯤ ꯈꯔ ꯅꯨꯡꯉꯥꯏꯔꯝꯗꯧ ꯃꯥꯜꯂꯦ
ꯌꯣꯡꯅꯐꯥꯎ ꯂꯩꯃꯤꯟꯅꯗꯧ ꯃꯥꯟꯗꯦꯅꯦ
ꯍꯌꯣꯝꯒ ꯂꯩꯃꯤꯟꯅꯔꯗꯤ ꯄꯛꯆꯒꯅꯤ ꯃꯣꯏ ꯀꯥꯡꯕꯨꯁꯦ
ꯎꯝ ꯄꯛꯇꯤ ꯄꯛꯀꯅꯤꯅꯦ ꯍꯟꯗꯛꯀꯥꯁꯦ
ꯑꯥ
ꯊꯕꯛ ꯇꯧꯗꯕ ꯃꯤꯁꯤꯡꯕꯨ ꯃꯤ ꯑꯣꯏꯅ ꯎꯗ꯭ꯔꯦꯅꯦ
ꯑꯗꯨꯅꯤ ꯃꯇꯝꯅꯅꯤ
ꯊꯕꯛ ꯇꯧꯗꯔꯤꯕ ꯃꯤꯁꯤꯡꯕꯨ ꯁꯥ ꯑꯣꯏꯅ ꯎꯈ꯭ꯔꯕ ꯖꯥꯠꯔꯥ ꯈꯪꯗꯦ ꯑꯩꯈꯣꯏ ꯎꯝ ꯂꯩꯕꯥꯛꯁꯤ
ꯔꯈꯕꯤꯤ ꯀꯦ
ꯎꯝꯝ ꯎꯝ
ꯊꯥꯏꯅꯒ ꯃꯥꯟꯅꯗ꯭ꯔꯕꯅꯦ
ꯃꯥꯟꯅꯗ꯭ꯔꯦ ꯃꯥꯟꯅꯗ꯭ꯔꯦ ꯃꯤꯒꯁꯦ ꯌꯥꯝ ꯁꯤꯡꯉꯦ ꯍꯟꯗꯛ ꯀꯥꯗꯤ
ꯄ꯭ꯔꯤꯊꯤꯕꯤꯁꯦ
ꯑꯣꯟꯈ꯭ꯔꯦ ꯈꯔꯕꯨ ꯂꯩꯔꯗꯤ ꯆꯥꯛ ꯆꯥꯗꯕꯤꯗ ꯍꯤꯡꯕ ꯌꯥꯗꯧ ꯃꯥꯜꯂꯤꯅꯦ
ꯑꯍꯣꯏꯅꯦ ꯆꯥꯛꯀꯁꯦ ꯆꯥꯗꯕꯤꯗ ꯏꯟꯅꯔꯑꯅꯤ
ꯑꯗꫭ ꯑꯩꯒꯤꯗꯤ ꯀꯥꯏꯗ‌ꯦꯗꯥ ꯆꯛ ꯆꯥꯗꯔꯥꯁꯨ
ꯎꯝ
ꯆꯦꯆꯦꯗꯤ ꯀꯅꯥꯒ ꯂꯩꯔꯤꯅꯣ
ꯑꯩꯁꯦ ꯏꯊꯟꯗ ꯂꯩꯌꯦ
ꯅꯨꯡꯉꯥꯏꯁ ꯏꯊꯟꯗ ꯂꯩ ꯅꯨꯡꯉꯥꯏꯕ꯭ꯔꯅꯦ
ꯏꯊꯟꯇ ꯂꯩꯕꯁꯦ ꯃꯔꯛ ꯃꯔꯛꯇꯗꯤ ꯅꯨꯡꯉꯥꯏꯕ ꯑꯗꯣ ꯈꯔ ꯈꯔꯗꯤ ꯅꯨꯡꯉꯥꯏꯇꯦꯗ
ꯅꯨꯡꯉꯥꯏꯔꯝꯃꯣꯏ ꯎꯝ
ꯎꯝ
ꯏꯊꯟꯗ ꯂꯥꯛꯏꯕꯁꯦ ꯐꯦꯃꯤꯂꯤ ꯐꯦꯃꯤꯂꯤꯕꯨꯁꯨ ꯃꯤꯁ ꯇꯧꯔꯝꯒꯅꯤꯅꯦ
ꯇꯧꯕꯅꯦ ꯇꯧꯕꯅꯦ ꯅꯪ ꯍꯧꯖꯤꯛ ꯀꯔꯤ ꯇꯧꯔꯤꯅꯣ
ꯀꯔꯤ ꯇꯥꯗꯤꯌꯦ
ꯅꯪ ꯍꯧꯖꯤꯛ ꯀꯩꯗꯧꯔꯒ ꯂꯩ
ꯍꯧꯖꯤꯛꯁꯦ ꯂꯦꯞꯄꯤ
ꯎꯝ ꯑꯃꯨꯛ ꯐꯝꯃꫭ
ꯐꯝꯃꯒꯦ ꯑꯗꯨꯗꯤ